ꯀꯩ ꯇꯧꯔꯤꯒꯦ
ꯍꯤꯞꯄꯗ ꯂꯩꯔꯤꯌꯦ
ꯑꯥꯎ
ꯅꯪꯗꯤ
ꯑꯩꯁꯨ ꯇꯨꯝꯐꯝꯗ ꯂꯩꯌꯦ
ꯑꯦ ꯍꯧꯖꯤꯛ ꯈꯛꯇ ꯆꯥꯛ ꯇꯣꯛꯑꯒ ꯇꯨꯝꯃꯤꯔꯣ ꯑꯥ
ꯑꯥꯎ
ꯨ ꯇꯨ ꯌꯥꯔꯣꯢꯅꯦ ꯉꯍꯥꯛ ꯄꯣ
ꯑꯥ ꯑꯗꯨ ꯑꯣꯢꯔꯁꯨ ꯑꯥ ꯌꯨ
ꯄꯨꯛꯇꯨ ꯚꯦꯔꯥ ꯀꯥꯖꯅꯤꯀꯣ ꯆꯥꯛ ꯌꯥꯝ ꯆꯔꯒ
ꯑꯁ ꯍꯥꯎꯇꯦ ꯍꯥꯏꯔꯒ ꯍꯥꯎꯇꯕꯤꯗ ꯀꯃꯥꯏꯅ ꯌꯥꯝ ꯆꯒꯦꯔꯣ
ꯀꯩ ꯃꯊꯦꯜ ꯇꯧꯕꯤꯒꯦ
ꯆꯅꯥ ꯐ꯭ꯔꯥꯏ
ꯏꯁ ꯍꯥꯎꯋꯦꯅꯥ
ꯎꯝꯍꯨꯝ
ꯅꯠꯇ꯭ꯔꯥ ꯍꯥ ꯆꯅꯥꯁꯨ ꯆꯥꯕ ꯐꯪꯗ꯭ꯔꯦꯅꯦ ꯑꯩꯈꯣꯏꯗꯤ
ꯑꯦ ꯑꯗꯨ ꯑꯣꯏꯔꯁꯨ ꯅꯈꯣꯏꯗꯤ ꯁꯥ ꯐꯪꯉꯦꯅꯦ ꯑꯦꯛꯁꯆꯦꯟꯖ ꯇꯧꯁꯤꯔꯥ
ꯍꯣꯏ ꯌꯥꯏ ꯏꯁ
ꯅꯪꯅ ꯀꯞꯀꯅꯤꯌꯦ ꯑꯩꯈꯣꯏꯒꯤ ꯌꯦꯡꯔꯒ
ꯆꯥ ꯆꯥꯢ ꯍꯥꯢꯌꯦ ꯍꯥꯢꯌꯦ ꯆꯥꯗꯕ ꯀꯨꯏꯃꯜꯂꯗꯤꯀꯣ
ꯑꯥꯎ
ꯑꯃꯨꯛ ꯆꯥꯕꯗꯤ ꯍꯥꯎꯕꯅꯦ
ꯎꯝ
ꯅꯨꯇꯤ ꯆꯥꯕꯗꯣ ꯍꯥꯎꯗꯕꯅꯦꯕ ꯁꯥꯁꯨ ꯅꯨ ꯁꯥꯁꯨ ꯅꯨꯇꯤ ꯆꯥꯕꯗꯤ ꯍꯥꯎꯇꯕꯅꯦ
ꯍꯣꯏ ꯍꯣꯢ ꯆꯨꯝꯃꯦ ꯑꯗꯨꯗꯤ
ꯑꯩ ꯑꯆꯨꯝꯕ ꯉꯥꯛꯇ ꯍꯥꯏꯔꯛꯀꯅꯤ ꯑꯩꯗꯤ
ꯍꯦꯃꯟꯗ꯭ꯔꯣ ꯍꯧꯖꯤꯛꯀꯤꯗꯣ
ꯑꯗꯨ ꯆꯨꯝ ꯆꯨꯝꯅ ꯂꯣꯢ ꯍꯥꯏꯔꯛꯀꯅꯤꯀꯣ
ꯂꯥꯁꯇꯗꯤ ꯅꯪ ꯕꯦꯔꯥ ꯀꯥꯖꯅꯤ ꯅꯪ
ꯑꯁ ꯂꯣꯛ ꯈꯨꯨ ꯃꯥꯜꯂꯦꯗ
ꯍꯥꯥ
ꯂꯣꯛ ꯈꯨꯕ ꯃꯥꯜꯂꯦ
ꯎꯝ
ꯅꯥ ꯅꯥꯒꯦ ꯇꯧꯔꯕ꯭ꯔꯣ
ꯀꯃꯟ ꯀ‌ꯣꯜ ꯈꯛꯇꯅꯤꯗ
ꯁꯤꯁ ꯅꯥꯔꯅꯤꯀꯣ ꯅꯪ ꯅꯥꯔꯗꯤ ꯑꯩ ꯂꯩꯕ ꯉꯝꯃꯔꯣꯏ
ꯆꯠ
ꯍꯤꯗꯥꯛ ꯊꯤꯜꯂꯛꯀꯅꯤ
ꯑꯥꯢ ꯊꯤꯔꯖ ꯄꯨꯨꯔꯛꯄꯤꯌꯣ
ꯎꯝ ꯑꯗꯣ ꯍꯧꯖꯤꯛ ꯀꯩꯗꯧꯒꯤ ꯀꯩꯗꯧꯔꯦ ꯍꯥꯏꯕ ꯍꯧꯖꯤꯛ ꯀꯩꯗꯧꯔꯦꯕ ꯅꯁꯥꯗ ꯀꯩ ꯀꯩ ꯋꯥꯠꯂꯤꯒꯦ ꯅꯁꯥ ꯅꯥꯕꯁꯦ
ꯑꯥ ꯈꯪꯗꯦ ꯅꯪꯅ ꯑꯗꯨꯝ ꯃꯥꯁꯦ ꯑꯁꯤ ꯅꯔꯝꯒꯅꯤꯁꯦ ꯈꯜꯂꯒ ꯄꯨꯔꯛꯄꯤ
ꯅꯪ ꯈꯅꯥꯎꯁꯦ ꯈꯔ ꯅꯨꯡꯉꯥꯏꯇꯕ ꯃꯥꯜꯂꯦ ꯂꯣꯛ ꯈꯨꯕ ꯃꯥꯥꯡꯂꯦ
ꯍꯥꯥ
ꯅꯪ ꯂꯣꯛ ꯈꯨꯕ ꯃꯥꯟꯂꯦꯕ
ꯍꯣꯏ
ꯈꯪꯉꯦꯅ ꯏꯁꯤꯡ ꯑꯁꯥꯕ ꯊꯛꯀꯣ
ꯑꯎ ꯊꯛꯀꯅꯤ
ꯎꯝ ꯅꯁꯥ ꯅꯁꯥꯅ ꯒ꯭ꯌꯥꯟ ꯇꯥꯟꯅ ꯂꯩꯔꯣ ꯅꯥꯔꯗꯤ ꯕꯦꯔꯥ ꯀꯥꯅꯤ ꯀ‌ꯣ
ꯑꯣ
ꯅꯥꯔꯗꯤ ꯀꯅꯥꯁꯨ ꯂꯩꯇꯦꯀꯣ ꯅꯉꯣꯟꯗ ꯌꯦꯡꯅꯕ ꯑꯗꯨꯗ
ꯅꯪ ꯂꯩꯅꯤ
ꯑꯩ ꯂꯩꯥꯔꯁꯨ ꯑꯩꯗꯤ ꯂꯥꯞꯄꯤꯗꯅ
ꯑꯗꯨ ꯑꯣꯏꯔꯁꯨ
ꯍꯣꯏ ꯂꯥꯛꯀꯦ ꯒꯥꯔꯤ ꯂꯩ ꯒꯥꯔꯤꯗ ꯐꯠꯐꯠ ꯂꯥꯛꯀꯦ
ꯍꯣꯁꯄꯤꯇꯥꯜꯗ ꯄꯨꯕꯤꯒꯦ
ꯑ ꯐꯔꯦ ꯑꯗꯨꯗꯤ ꯅꯥꯔꯁꯨ
ꯍꯣꯁꯄꯤꯇꯥꯜꯗ ꯄꯨꯔꯒ ꯑꯗꯨꯗ ꯍꯣꯁꯇ‌ꯦꯜꯗ ꯑꯃꯨꯛ ꯊꯤꯜꯂꯂ‌ꯣꯏ ꯌꯨꯝꯗ ꯄꯨꯔꯛꯑꯒꯦ
ꯑꯗꯨꯗꯤ ꯀꯤ ꯍꯥ
ꯎꯝ ꯍꯝ ꯀꯤꯔꯅꯨ ꯋꯥꯔꯤ ꯅꯨꯡꯉꯥꯏꯅ ꯁꯥꯕꯤꯗꯣꯏꯅ‌ꯦ
ꯑꯗꯨꯝ ꯄꯨꯟꯁꯤ ꯆꯨꯞꯄ ꯍꯅꯨꯕꯤ ꯍꯅꯨꯨꯕ ꯐꯥꯎ ꯂꯩꯃꯤꯟꯅꯗꯣꯏꯅꯤ
ꯍꯥ ꯍꯥ
ꯎꯝ ꯅꯣꯡ ꯆꯨꯗ꯭ꯔꯣ
ꯆꯨꯗꯦ
ꯅꯨꯡꯉꯥꯏꯅ
ꯍꯣꯏ ꯑꯗꯨꯗ ꯍꯧꯖꯤꯛꯁꯨ ꯆꯨꯕ꯭ꯔꯣ
ꯆꯨꯏꯌꯦ
ꯑꯁ ꯑꯩꯕꯨ ꯉꯥꯡꯒꯅꯨꯅ ꯍꯩꯕ ꯃꯜꯂꯦ ꯅꯪꯁꯦ
ꯊꯨꯟꯗ꯭ꯔꯦꯅꯦ
ꯅꯨꯡꯁꯥ ꯁꯥꯕ ꯄꯥꯝꯔꯗꯤ ꯑꯩ ꯑꯩꯕꯨ ꯋꯥ ꯉꯥꯡꯒꯅꯨ ꯍꯥꯏꯕ ꯃꯥꯜꯂꯦꯗ
ꯑꯁ ꯅꯣꯡ ꯆꯨꯔꯗꯤ ꯅꯪꯕꯨ ꯅꯤꯡꯁꯤꯡꯗꯧ ꯃꯥꯜꯂꯦ
ꯆꯥ ꯍꯤ ꯍꯤ
ꯅꯠꯇ꯭ꯔ ꯅꯁꯤꯅꯤ ꯅꯪ ꯑꯗꯨꯝ ꯅꯤꯡꯁꯤꯡꯂꯒꯅꯤ ꯈꯨꯟꯗ ꯆꯠꯂꯗꯤ ꯑꯁ ꯑꯁ ꯅꯣꯡ ꯆꯨꯌꯦ ꯀꯃꯥꯢ ꯀꯃꯥꯢ ꯇꯧꯖꯥꯠꯅꯣ
ꯑꯩꯁꯨ ꯈꯜꯂꯅꯤ ꯋꯥꯔꯤꯕꯨ ꯂꯝꯕꯤꯗ ꯆꯠꯄ ꯈꯣꯠꯄ ꯃꯇꯝꯗ ꯅꯣꯡ ꯆꯨꯔꯗꯤ ꯑꯁ ꯀꯝꯃꯥꯢ ꯇꯧ ꯃꯥ ꯃꯁꯥ ꯅꯨꯡ ꯀꯥꯞꯔꯒꯥ ꯂꯩ ꯃꯥꯜꯂꯤ ꯅꯣꯡ ꯆꯨꯔꯛꯏ ꯍꯥꯢꯈ꯭ꯔꯅꯤ
ꯑꯩ ꯅꯨꯡꯕꯨ ꯅꯨꯡꯁꯤꯗꯤ ꯀꯣ
ꯍꯝ
ꯅꯨꯡꯕꯨ ꯅꯨꯡꯁꯤꯗꯤꯀꯣ ꯀꯥꯞꯄ ꯐꯥꯎ ꯅꯨꯡꯁꯤꯕꯅꯦ
ꯑꯦ ꯍꯣꯢꯅꯦ ꯑꯗꯨꯅ ꯍꯦꯟꯅ ꯅꯨꯡꯁꯤꯕ ꯍꯤꯡꯗꯨꯅꯤ ꯀꯩꯅꯣ
ꯃꯥ ꯀꯞꯖꯨ ꯃꯨꯛ ꯑꯩꯁꯨ ꯀꯞꯄ
ꯑꯥ ꯍꯤ ꯊꯥꯖꯗꯦ ꯅꯪ ꯀꯞꯀꯦ ꯇꯧꯕꯁꯦ
ꯑꯩ ꯑꯁ ꯑꯩꯗꯤ ꯌꯥꯝ ꯊꯨꯅ ꯀꯒꯟꯕꯅꯦ
ꯑꯦ ꯌꯦ ꯌꯦ ꯌꯥ ꯊꯥꯖꯗꯦ ꯄꯥꯛ ꯀꯞꯔꯣꯢꯗ ꯅꯪꯗꯤ
ꯑꯩꯏꯁ ꯀꯞꯄ ꯌꯥꯝ ꯂꯥꯢꯌꯦꯗ ꯑꯩꯗꯤ ꯍꯧꯖꯤꯛ ꯀꯞꯄꯣ ꯍꯥꯢꯗꯤ ꯑꯗꯨꯝ ꯀꯞꯀꯅꯤ ꯁꯤꯃꯥ ꯀꯨꯝꯕ ꯌꯥ ꯁꯤꯃꯥ ꯀꯨꯝꯕ ꯌꯥꯕꯅꯦ
ꯀꯞꯄꯣ ꯍꯥꯢꯔꯒ
ꯍꯨꯝ ꯅꯪ ꯀꯞꯔ ꯅꯪ ꯑꯩ ꯅꯨꯡꯁꯤ ꯅꯨꯡꯁꯤꯗ꯭ꯔꯒ
ꯑꯩꯌꯤ
ꯑꯍꯦ ꯅꯨꯁꯤꯌꯦ ꯀꯞꯄꯨ ꯀꯞꯄꯤꯌꯣ ꯍꯥꯢꯔꯗꯤ ꯀꯞꯇꯣꯢꯕ ꯎꯝ ꯍꯌꯦꯡꯗꯤ ꯀꯥꯢꯗ ꯆꯠꯂꯅꯤ
ꯑꯦꯛꯖꯥꯝ ꯂꯩꯌꯦ ꯑꯃꯨꯛꯒ ꯀ꯭ꯂꯥꯁ ꯄꯦꯄꯔ
ꯂꯥꯁ ꯄꯦꯄꯔ ꯑꯗꯨ ꯃꯇꯨꯡꯗ ꯁꯨꯇꯤ ꯄꯤꯔꯅꯤ ꯌꯨꯝ ꯆꯠꯂꯣꯢꯀꯣ
ꯀꯨꯢꯔꯣꯢꯗ ꯑꯈꯣꯢꯒꯤ ꯁꯨꯇꯤꯁꯦ
ꯑꯗꯨ ꯑꯣꯢꯔꯁꯨ ꯌꯥꯢꯅ ꯐ꯭ꯔꯤ ꯂꯩꯗꯅ ꯊꯕꯛꯁꯨ ꯂꯩ ꯇ ꯑꯗꯨꯝ ꯆꯥꯔꯒ ꯇꯨꯝꯃꯒ ꯆꯥꯔꯒ ꯇꯨꯝꯃ ꯂꯩꯕ ꯇꯥꯔꯦ ꯀꯩꯅꯣ
ꯑꯗꯨ ꯑꯣꯏꯔꯁꯨ ꯍꯣꯁꯇꯦꯜꯗ ꯂꯩꯔꯗꯤ ꯀꯔꯤ ꯍꯥꯢꯁꯤꯔ ꯌꯥꯝ ꯐ꯭ꯔꯤ ꯑꯣꯢꯗꯦꯗꯥ
ꯀꯩꯒꯤ
ꯑꯥ ꯑꯌꯨꯛ ꯑꯌꯨꯛꯇ ꯍꯧꯒꯠꯀꯅꯤ ꯑꯗꯨꯒ ꯊꯕꯛꯁꯨ ꯇꯧꯒꯅꯤ ꯇꯜꯂꯦ
ꯑꯩꯁ ꯊꯕꯛ ꯀꯩ ꯂꯩꯕ꯭ꯔꯅꯦ ꯅꯣꯢꯕꯣ
ꯗ꯭ꯌꯨꯇꯤ ꯂꯦꯌꯦꯅꯦ ꯀꯩꯅꯣ
ꯎꯝ ꯌꯥꯏ ꯌꯥꯏ
ꯍꯣꯏ ꯍꯣꯏ ꯍꯣꯏ
ꯎꯝ ꯁꯤꯗꯒꯤ ꯊꯕ ꯊꯕꯛ ꯑꯁꯤꯗꯒꯤ ꯊꯕꯛ ꯈ ꯈ꯭ꯔ ꯁꯨꯗꯣꯏꯅꯦ
ꯎꯝ
ꯊꯕꯛ ꯁꯨꯗ꯭ꯔꯗꯤ ꯇꯜꯂꯒꯅꯤ
ꯑꯗꯣꯏ ꯑꯥ ꯇꯜꯂꯦ ꯇꯧꯅꯤꯡꯗꯦ
ꯑꯁꯦꯡꯕꯅꯦ ꯊꯕꯛ ꯁꯨꯗ꯭ꯔꯒ ꯑꯃꯨꯛ ꯁꯨꯕꯗꯣ ꯋꯥꯕꯖꯨ ꯍꯦꯟꯕꯅꯦ
ꯁꯨ ꯑꯦꯗꯤꯛ ꯀꯔꯤꯁꯨ ꯇꯧꯗꯕꯤꯗ ꯑꯗꯨꯝ ꯂꯩꯅꯤꯡꯉꯦ ꯍꯧꯒꯠꯅꯤꯡ ꯎꯝ ꯍꯧꯒꯠꯅꯤꯡꯕ ꯃꯇꯝꯗ ꯍꯧꯒꯠꯄ ꯆꯥꯅꯤꯡꯕ ꯃꯇꯝꯗ ꯆꯥꯕ ꯈꯨꯁꯤ ꯈꯨꯁꯤꯅ ꯇꯧꯗꯨ
ꯑꯁ ꯑꯗꯨꯗꯤ ꯏꯅꯥꯛꯇ ꯂꯥꯛꯑꯣ ꯏꯕꯥꯅꯤ ꯗꯨꯝ ꯇꯧꯃꯤꯟꯅꯖꯦ ꯍꯧꯒꯠꯅꯤꯡꯕꯗ ꯍꯧꯒ ꯍꯧꯅꯤꯡ ꯇꯣꯛ
ꯀꯅꯥꯅ ꯀꯨꯏꯅ ꯇꯨꯝꯕ꯭ꯔ ꯌꯦꯡꯕ ꯇꯥꯔꯦꯗꯅꯥ
ꯄꯨꯟꯁꯤꯁꯦ ꯅꯨꯡꯉꯥꯏꯅ ꯑꯗꯨꯝ ꯂꯦꯜꯂꯒ ꯂꯩꯗꯤ ꯅꯨꯡꯉꯥꯏꯗꯧꯕ
ꯑꯣꯏ ꯀꯩꯝꯇ ꯀꯔꯤ ꯍꯥꯏꯁꯤꯔꯥ ꯑ ꯀꯨꯏꯅ ꯍꯤꯡꯒꯦꯔꯥ ꯑꯗꯨꯃꯥꯏꯅ ꯇꯧꯗꯣꯏꯔꯥ ꯈꯪꯗꯕꯤꯗ ꯑꯈꯣꯏꯁꯦ ꯀꯔꯤ ꯀꯔꯥ ꯇꯧꯔꯒ
ꯀꯨꯏꯅꯗꯤ ꯍꯤꯡꯉꯔꯣꯏ
ꯑꯦ ꯑꯩꯗꯤ ꯍꯤꯡꯒꯅꯤ ꯀꯩꯅꯣ ꯑꯩꯗꯤ ꯄꯥꯛ ꯁꯤꯔꯣꯏ ꯍꯧꯖꯤꯛꯀꯟꯁꯦ
ꯍꯧꯖꯤꯛ ꯃꯇꯝꯁꯤꯗꯤ ꯑꯩꯁ ꯃꯤ ꯄꯨꯟꯁꯤꯁꯦ
ꯑꯥꯎ
ꯎꯝ ꯆꯥꯡ ꯃꯠ ꯃꯇꯝꯗꯤ ꯂꯣꯏ ꯄꯤꯔꯛꯄꯅꯦꯕ ꯂꯥꯏꯅ ꯏꯁꯣꯔꯅ
ꯑꯣꯏ
ꯑꯩꯉꯣꯟꯗ ꯐꯧ ꯑꯃꯔ ꯁꯨꯔꯕꯅꯦ ꯁꯤꯗꯤ ꯑꯩꯐꯥꯎ ꯁꯤꯅ ꯁꯤꯅꯕ ꯈꯤꯇꯪ ꯉꯥꯏꯔꯕꯅꯤ
ꯏꯁ
ꯏꯁꯤꯡ ꯏꯔꯣꯏꯕ ꯍꯩꯕ꯭ꯔꯥ ꯅꯪ
ꯍꯥ
ꯏꯁꯤꯡ ꯏꯔꯣꯏꯕ ꯍꯩꯕ꯭ꯔꯣ
ꯁ꯭ꯋꯤꯝ ꯇꯧꯕ
ꯑꯥ
ꯑꯥ ꯍꯩꯇꯦ
ꯑꯩꯁꯨ ꯍꯩꯇꯦꯕ
ꯑꯥ
ꯑꯗꯨꯗ ꯈꯤꯇꯪ ꯉꯥꯏꯔꯕꯅꯤ
ꯑꯧ ꯀꯤꯖꯩꯌꯦꯗ ꯑꯗꯨꯈꯣꯏꯗꯤ
ꯏꯃꯥꯟꯅꯕꯅ ꯑꯃꯨꯛ ꯀꯟꯕꯤꯔꯤꯕꯅꯦ
ꯑꯝ
ꯑꯁ ꯏꯁꯤꯡꯗꯤ ꯀꯤꯔꯦ
ꯑꯥ
ꯍꯩꯁꯨ ꯍꯩꯇꯦ
ꯎꯝ ꯑꯩꯁꯨ ꯍꯩꯇꯦ ꯑꯗꯨ ꯑꯣꯏꯔꯁꯨ ꯀꯤꯗꯤ ꯀꯤꯗꯦꯗ ꯑꯩꯗꯤ
ꯑꯩꯉꯣꯟꯗꯐꯥꯎ ꯅꯪ ꯏꯁꯤꯡꯗ ꯇꯥꯔꯒ ꯂꯩꯔꯦ ꯅꯪ ꯀꯜꯂꯣ ꯍꯥꯢꯔꯗꯤ ꯑꯩ ꯑꯗꯨ ꯌꯦꯡꯉꯒ ꯂꯩꯕ ꯇꯥꯔꯦ
ꯑꯣꯏ
ꯐꯣꯟ ꯂꯥꯛꯄ ꯃꯥꯜꯂꯦ
ꯑꯝ
ꯎꯝ
ꯑꯗꯨ ꯑꯣꯏꯔꯗꯤ ꯏꯁꯤꯡ ꯂꯩꯕ ꯃꯐꯝꯗ ꯆꯠꯇꯕꯤꯅ ꯍꯦꯟꯅ ꯐꯩꯅꯦ
ꯎꯝ ꯑꯗꯨꯅ ꯑꯁ ꯑꯃꯨꯛꯀ ꯀꯣꯏ ꯏꯁꯤꯡ ꯃꯔꯛꯇꯁꯨ ꯀꯣꯏꯅꯤꯡꯕ ꯆꯜ ꯆꯟꯅꯤꯡꯉꯦꯕ ꯍꯧꯖꯤꯛ ꯗꯥꯝꯁꯤꯡꯗꯣ
ꯑꯥ
ꯑꯗꯨ ꯑꯁ ꯑꯁ ꯁꯨꯃꯥꯏꯗꯗꯤ ꯏꯁꯤꯡ ꯑꯆꯧꯕ ꯗꯥꯝꯒꯨꯝꯕ ꯂꯣꯏ ꯌꯦꯡꯈ꯭ꯔꯕꯅꯤꯗ ꯑꯩ ꯍꯧꯖꯤꯛꯒꯤ ꯃꯨꯠ ꯑꯁ ꯁ꯭ꯇꯦꯠꯀꯤ ꯃꯅꯤꯄꯨꯔꯒꯤ ꯈ꯭ꯋꯥꯏꯗꯩ ꯔꯦꯡ ꯆꯠꯂꯤꯕ ꯃꯧꯐꯥ ꯈꯨꯒꯥ ꯁꯤꯡꯗꯥ ꯁꯤꯡꯗꯥꯗꯤ ꯄꯤꯛꯑꯦꯗ ꯃꯧꯐꯧꯒ ꯈꯨꯨ ꯈꯨꯗꯥꯡ ꯈꯨꯗꯥꯡ ꯌꯥꯝ ꯆꯥꯎꯋꯦ
ꯑꯣ
ꯑꯩ ꯂꯣꯇꯥꯛ ꯃꯇꯨꯡ ꯑꯃꯐꯥꯎ ꯆꯠꯇ꯭ꯔꯤꯅꯦ
ꯑꯣ ꯑꯩꯁꯦ ꯑꯩꯗ ꯍꯥꯏꯒꯦ ꯇꯧꯅꯤ ꯑꯩꯗꯤ ꯑꯥ ꯑꯥ ꯐꯣꯔ ꯋꯤꯛꯁ ꯁꯝꯊꯤꯡ ꯃꯥꯜꯂꯦ ꯑꯩꯅ ꯆꯠꯄꯗꯣ ꯕꯤꯐꯣꯔ ꯂꯩ ꯐꯣꯔ ꯋꯤꯛꯁ ꯑꯦꯒꯣ ꯆꯠꯄ ꯃꯥꯜꯂꯦ ꯑꯩꯗꯣ ꯑꯥꯗ ꯑꯗꯨꯒ ꯊꯝꯕꯥꯜ ꯄꯨꯔꯛꯄꯅꯤ ꯍꯣꯏ ꯑꯗꯨꯒ ꯑꯈꯣꯏꯅ ꯆꯠ ꯆꯠꯄ ꯅꯨꯃꯤꯠꯗꯣ
ꯎꯝ
ꯈꯔ ꯈꯔ ꯅꯣꯡꯆꯨꯌꯦꯕ ꯑꯗꯨꯒ ꯈꯣꯏꯗꯨ ꯕꯣꯠꯗꯥ ꯇꯧꯔꯒ ꯈꯔꯗꯤ ꯏꯈ꯭ꯔꯦ ꯀꯩꯒꯤꯔꯥ ꯍꯥꯏꯔꯗꯤ ꯎꯝ ꯅꯣꯡ ꯆꯨꯕꯒꯤꯀꯣ ꯑꯗꯨꯒ ꯑꯩꯁꯨ ꯐꯥꯔꯁ ꯇꯥꯏꯝ ꯑꯣꯏꯕꯒꯤ
ꯑꯩ ꯑꯃ ꯐꯥꯎ ꯆꯠꯇ꯭ꯔꯤꯗ ꯑꯁ ꯆꯠꯁꯨ ꯆꯠꯅꯤꯡꯗꯦꯗ
ꯑꯩꯗꯤ ꯊꯝꯕꯥꯜ ꯄꯥꯝꯕꯒꯤ ꯆꯠꯄꯅꯤꯗ
ꯑꯁ ꯊꯝꯕꯥꯜꯗꯤ ꯀꯩꯅꯣꯗ ꯀꯩ ꯄꯥꯛꯇꯅꯣ ꯎꯝ ꯄꯥꯏꯟ ꯋꯨꯠ ꯒꯥꯔꯗꯦꯟꯗ ꯄꯥꯏꯟꯋꯨꯠ ꯍꯥꯢꯕ꯭ꯔ
ꯍꯣꯏ
ꯑꯩ ꯑꯗꯨꯗꯆꯨ ꯌꯥꯝ ꯂꯩꯕꯅꯦ
ꯃꯅꯤꯄꯨꯔꯗ ꯂꯩꯔꯤꯒ ꯑꯃꯨꯛ ꯑ ꯂꯩ ꯑꯃ ꯐꯥꯎꯁꯨ ꯂꯣꯛꯇꯛꯁꯨ ꯌꯦꯡꯗ꯭ꯔꯗꯤ ꯏꯀꯥꯏꯗꯤ ꯀꯩꯅꯣ
ꯑꯁ ꯏꯃꯥꯟꯅꯕ ꯈꯣꯏ ꯎꯝ ꯑꯩꯈꯣꯏ ꯃꯔꯨꯞ ꯂꯩꯕ ꯑꯩꯈꯣꯏ ꯃꯔꯨꯞ ꯄꯩꯁꯥ ꯁꯥꯟꯅꯕ ꯃꯔꯨꯞ ꯂꯩꯕ ꯑꯈꯣꯏ
ꯑꯣ
ꯃꯣꯏꯅ ꯆꯟ ꯂꯣꯇꯥꯛꯗ ꯅꯣꯡ ꯋꯥꯟ ꯗꯦ ꯇꯝꯃꯒ ꯇꯨꯝꯕ ꯆꯠꯁꯦ ꯍꯥꯏꯌꯦꯕ ꯄꯩꯁꯥ ꯈꯥꯏꯔꯒꯀꯣ ꯑꯩ ꯑꯁ ꯂꯨꯇꯥꯗꯗꯤ ꯇꯜꯂꯦ ꯑꯩꯅ ꯍꯥꯏꯕꯒꯤ ꯂꯣꯏ ꯆꯠꯇꯕꯅꯦ
ꯑꯣ ꯑꯈꯣꯏꯁꯨ ꯑꯁꯤ ꯑꯦꯛꯖꯥꯝ ꯂꯣꯏꯔꯒ ꯆꯠꯁꯦ ꯇꯧꯕꯅꯤ ꯗꯨꯕꯨ ꯅꯨꯃꯤꯠ ꯑꯃ ꯇꯨꯝꯒꯦꯅ ꯑꯗꯨ ꯑꯣꯏꯔꯁꯨ ꯑꯩꯒꯤ ꯏꯃꯥꯅ ꯃꯤ ꯑꯃꯁꯦ ꯅꯥꯔꯒ ꯂꯩꯌꯦ ꯑꯗꯨꯒꯤ ꯈꯪꯗꯦ ꯍꯣꯖꯤꯛꯁꯦ
ꯅꯪꯁꯨ ꯅꯥꯖꯅꯤꯒꯣ ꯆꯦꯛꯁꯤꯟꯖꯧꯀꯣ
ꯑꯧ
ꯑꯁ ꯃꯅꯤꯄꯨꯔ ꯃꯅꯤꯄꯨꯔꯗꯗꯤ ꯀꯣꯏꯐꯝ ꯂꯩꯇꯦꯗ